ꯍꯜꯂꯣ
ꯍꯥꯎ ꯇꯥꯔꯕꯣ
ꯅꯪ ꯀꯗꯒ
ꯎꯝ ꯑꯩꯔꯣ ꯇꯨꯝꯕ ꯆꯪꯉꯦ ꯅꯪꯗꯤ
ꯑꯩꯇꯣꯃꯦ
ꯎꯝ ꯌꯥ ꯀꯩꯒꯤꯅꯣ ꯌꯥꯝꯧ ꯉꯜꯂꯤ
ꯑꯁ ꯅꯪꯒꯤ ꯋꯥꯈꯜꯗ ꯄꯥꯡꯊꯣꯛꯅꯗꯨꯅ ꯌꯥꯗ꯭ꯔꯦ ꯅꯪꯒꯤ ꯋꯥꯈ ꯈꯟꯗꯨꯅ ꯑ
ꯅꯪ ꯅꯪ ꯕ꯭ꯂꯣꯛ ꯇꯧꯕ ꯅꯪ ꯃꯥꯏꯔꯦ
ꯍꯨꯏꯗꯗꯤ ꯏ ꯀꯥꯟꯅ ꯍꯨꯏꯗꯗꯤ ꯏ ꯀꯥꯔꯛꯛꯇ꯭ꯔꯅꯤꯀꯣ ꯍꯨꯏꯗꯗꯤ ꯏ ꯀꯥꯏꯅ ꯈꯜꯂꯛꯑꯅꯤ ꯑꯔꯣꯏꯕꯅꯤ ꯀꯥꯟꯅ ꯈꯜꯂꯛꯑꯅꯤꯠꯇ ꯀꯔꯤ ꯍꯨꯏꯗꯕꯨ ꯀꯗꯥꯏꯗꯒꯤ ꯀꯔꯝꯕ ꯀꯔꯝꯕ ꯅꯍꯥꯔꯣꯟꯗꯒꯤ ꯀꯔꯝꯕ ꯅꯍꯥꯔꯣꯟꯗꯒꯤ ꯑ ꯈꯣꯝꯖꯤꯜꯂꯒ ꯈꯜꯂꯨꯔꯤꯕ ꯀꯩꯅꯣꯅꯣꯕ
ꯅꯪꯒ ꯁꯛ ꯅꯪꯒ ꯁꯛ ꯃꯥꯟꯅꯕ꯭ꯔꯥ ꯌꯦꯡꯉꯣ
ꯑꯁ ꯗꯥꯏꯔꯦꯛꯅꯤ ꯗꯥꯏꯔꯦꯛ ꯏꯗꯤꯅꯦ ꯀꯟꯐꯥꯝꯅꯤ ꯀꯟꯐꯥꯝ ꯑꯗꯨꯣꯩꯅ ꯊꯔꯗ ꯊꯔꯛꯒꯗꯧꯔꯒꯦ
ꯑꯣ ꯃꯄꯨꯔ ꯍꯥꯏꯁꯦ
ꯎꯝ
ꯃ ꯄꯨꯔꯥꯕ
ꯁ ꯍꯦꯛ
ꯎꯝ
ꯄ ꯄꯨꯗꯨꯗꯅꯤꯡꯁꯦ ꯄ ꯎꯗ꯭ꯔꯦ ꯏꯗꯤꯁ ꯏꯃꯥ ꯈꯪꯗꯦ ꯑꯩ ꯁꯣꯝꯗ ꯋꯥꯔꯤ ꯁꯥꯟꯅꯔꯤꯌꯦꯦ ꯍꯅꯨꯕꯤꯒ ꯍꯅ ꯕꯤ ꯑꯩ ꯑꯃ ꯂꯩꯑꯒꯦ ꯍꯅꯨꯕꯤ ꯑꯃ ꯕꯥꯔꯣ ꯇꯥꯒ ꯑꯗꯨ ꯃꯤ ꯇꯔꯨꯛ ꯋꯥꯜꯂꯦ ꯍꯟꯗꯛ ꯍꯦꯜ ꯂꯧꯔꯅꯦ ꯌꯥꯕ꯭ꯔꯣ ꯑꯩꯉꯣꯟꯗꯤ ꯆꯍꯤ ꯌꯥꯝ ꯅꯤꯄꯥꯟꯃꯨꯛꯇꯪ ꯍꯜꯂꯦ
ꯁꯤꯒꯔꯦꯗ
ꯁꯤꯈꯤꯅ ꯅꯪ ꯁꯤꯔꯗꯤ ꯀꯩꯌꯥ ꯂꯩꯔ
ꯎꯝ
ꯆꯥꯁꯤꯡ
ꯀꯔꯤ ꯍꯥꯏꯔꯝꯃꯕ
ꯀꯩ ꯀꯩ ꯍꯥꯏꯔꯕꯗꯤꯦ
ꯅ ꯃꯥꯅ ꯀꯩ ꯍꯥꯏꯦꯔꯝ ꯑꯣꯏꯒꯦ ꯍꯧꯖꯤꯦ
ꯑꯦꯦꯝ ꯍꯥꯏꯗꯤꯦ
ꯅꯣꯡ ꯃꯁꯂ ꯃꯅꯤ
ꯑꯩꯈꯣꯏ ꯕꯔꯥ ꯀꯩꯒꯤ ꯐꯕꯨꯡꯒꯤꯦꯛꯇꯕꯔꯦ ꯐꯕꯨꯡ ꯑꯝꯇ ꯀꯌꯥ ꯄꯜꯂꯦ ꯇꯨꯝ ꯃꯄꯨꯗꯨ ꯊꯥꯕ꯭ꯔꯕ
ꯎꯝ
ꯅꯄꯨ ꯊꯥꯈ꯭ꯔꯕꯣ ꯍꯥꯥ
ꯊꯥꯔꯛꯀꯦ ꯉꯥꯏꯈꫭ ꯀꯣ
ꯑꯦ ꯑꯃꯈꯛꯇꯤ ꯌꯥꯔꯣꯏꯀꯣ ꯑꯅꯤ ꯑꯍꯣꯝ ꯎꯝꯝꯝ ꯂꯥꯞꯅ ꯅꯪꯅ ꯂꯩꯌꯨ ꯅꯛꯅ ꯂꯞꯅ ꯂꯥꯛꯑꯝ ꯀꯔꯥꯏꯗ ꯍꯣꯡꯉꯤꯅꯣ
ꯀꯩꯅꯣ ꯑꯥ ꯁꯤ ꯑꯩꯅ ꯇꯧꯔꯛꯄ꯭ꯔꯥ
ꯎꯝ ꯇꯧꯋꯦ
ꯑꯩꯅꯗꯨ ꯑꯩ ꯑꯩꯅ ꯉꯁꯥꯏꯗꯒꯤ ꯋꯥ ꯉꯥꯡꯗꯕꯤꯗ ꯂꯩꯔꯤꯕ
ꯎꯝ ꯅꯪꯅ ꯉꯥꯡꯒꯗꯕ ꯄꯣꯠꯇꯨ ꯅꯪꯅ ꯉꯥꯡꯗ꯭ꯔꯤꯕꯅꯤ ꯅꯪ
ꯑꯁ ꯅꯪꯅ ꯑꫭꯏꯅ ꯉꯥꯡ ꯂꯩꯔꯕ
ꯌꯥꯔꯣꯏ ꯅꯪ ꯅꯪ ꯇꯥꯃꯣꯅ ꯂꫭꯏ ꯇꯧ ꯂꯩꯔ‌ꯦ ꯌꯥꯗ꯭ꯔꯦ ꯅꯪ ꯍꯅꯨꯕꯤ ꯅꯪ ꯌꯥꯗ꯭ꯔꯦ
ꯂꯣꯏ ꯉꯥꯡ ꯂꯩꯔꯦꯕ ꯇꯧꯔꯤꯁꯦ
ꯑ ꯇꯥꯃꯣ ꯋꯥꯏꯀꯣ ꯇꯥꯃꫭ ꯋꯥꯏ
ꯑꯁꯦꯡꯕ
ꯑꯁꯦꯡꯕ ꯋꯥꯏ ꯁ‌ꯦꯡꯅ ꯋꯥꯏ
ꯎꯝ
ꯏꯁꯤꯡ ꯕꯣꯇꯜꯗꫭ ꯀꯥꯏ ꯆꯠꯈ꯭ꯔꯦ ꯃꯊꯪꯗ ꯏꯁꯤꯡ ꯌꯥꯎꯝꯑꯃ
ꯑꯩꯈꯣꯏ ꯃꯥꯅ ꯅꯥꯊꯣꯛꯄ ꯇꯥꯕ꯭ꯔꫭ
ꯀꯟꯅ ꯇꯥꯗꯦ ꯀꯟꯅ ꯇꯥꯗꯦ ꯍꯥꯏꯐꯦꯠ ꯇꯥꯕꯩ ꯇꯥꯏꯞꯇ ꯁꯣꯟ ꯍꯣꯟꯕꯩ ꯇꯥꯏꯞꯇ
ꯑꯗ ꯑꯩꯅ ꯁꯤ ꯅꯣꯡꯝꯃꯁꯨ ꯆꯠꯇ꯭ꯔꯦꯕ ꯉꯁꯤꯗꯤ ꯀꯩꯒꯤꯅꯣ ꯍꯥꯏꯗꯤ ꯃꯥꯗꯣ ꯂꯨꯍꯣꯡꯕꯒꯤ ꯒꯤ ꯊꯕꯛ ꯀꯩꯀꯥ ꯇꯧꯔꯨꯕꯒꯤ ꯀ‌ꯦꯟꯒꯔ‌ꯦꯕ ꯑꯩ ꯌꯥꯝ ꯅꯣꯏꯈꯠꯂꯦ ꯑꯗꯨꯅ ꯊꯥꯕ ꯌꯥꯝ ꯇꯜꯂꯦ
ꯑꯠ ꯊꯔꯛꯑꫭꯍ‌ꯦ ꯃꯥꯕꯨ ꯍꯧꯖꯤꯗꯤ ꯌꯥꯗ꯭ꯔꯦ
ꯃꯄꯨꯁ ꯐꯦꯜ ꯆꯠꯇꫭꯔꯕ ꯀꯩꯅꫭꯝ ꯇꯧꯔꯦ
ꯊꯔꯛꯀꯦ ꯊꯔꯛꯀꯦ ꯁꯤꯔ‌ꯦꯗ ꯑꯩ
ꯃꯛ ꯍꯥꯏ ꯍꯧ ꯄꯣꯁ ꯅꫭꯏ ꯑꯉꯥꯡ
ꯑꯅꯧꯕ ꯑꯅꯧꯕ ꯅꯝꯕ ꯑꯣꯏꯅ ꯊꯥꯒꯦ ꯇꯧꯕꯅꯦꯕ
ꯑꯅꯧꯕ ꯑꯔꯤꯕ ꯑꯗꯩ ꯑꯣꯜ ꯏꯁꯇꯣꯛꯂ ꯅꯤꯌꯨ ꯏꯁꯇꯣꯛꯂ ꯀꯨꯁꯤ ꯇꯧꯔꯣ
ꯑꯗꯨꯗꯤ ꯈꯪꯗ꯭ꯔꯦ ꯅꯪꯅ ꯑꯗꯨꯝ ꯋꯥ ꯉꯥꯡ ꯏꯁꯩ ꯁꯛꯀꯦꯅ ꯈꯣꯠꯀꯦꯔꯥ ꯖꯒꯣꯏ ꯁꯥꯒꯦꯔꯥ
ꯑꯗꯨꯗꯤ ꯑꯗꯨꯗꯤ ꯎꯗ ꯀꯩꯅꯣ ꯁꯛꯎꯗꯕ ꯑꯃ ꯊꯥꯔꯒꯦ
ꯌꯥꯔꯣꯏꯍꯦ ꯑꯗꯨꯗꯤ ꯌꯥꯔꯣꯏ ꯀꯩꯗ ꯌꯦꯡꯗꯣꯏꯁꯦ ꯑꯩꯅ ꯐꯤꯒꯔ ꯌꯦꯡꯉꯣ ꯍꯥꯏꯔꯤꯕ꯭ꯔꯣ
ꯃꯥꯅꯦ ꯌꯦꯡꯒꯗꯕꯅꯤꯅꯦ
ꯎꯝ ꯊꯥꯔꯛꯑꫭ ꯌꯦꯡꯉ ꯂꯣꯏꯔꯦ ꯀꯩꯅꯣ
ꯎꯝ ꯐꯥꯒꯤ ꯒꯤ ꯇꯧꯅꯤꯗ
ꯍꯦꯡ ꯊꯨꯣꯛ ꯁꯨꯡꯉꯥꯏ ꯑꯦ ꯌꯥꯔꯣꯏ ꯌꯥꯔꯣꯏ ꯌꯥꯔꫭꯏ ꯐꯒꯤ ꯌꯔꯔꫭꯏ ꯅꯪ ꯇꯥꯃꯣꯗ ꯐꯒꯤ ꯇꯧꯕ ꯌꯥꯗꯦ ꯇꯥꯃꯣꯗ ꯐꯒꯦ ꯇꯧꯕ ꯌꯥꯗꯦ ꯅꯪ
ꯑ ꯐꯥꯒꯤꯅꯦ ꯐꯥꯒꯤ
ꯑꯦ ꯐꯥꯒꯤ ꯁꯨꯛꯌꯥ ꯌꯗ‌ꯦ
ꯈꯤꯇꯪ ꯑꯉꯥꯡ ꯑꯣꯏꯕꯤ ꯑꯝꯇ ꯈꯜꯂ ꯊꯥꯒꯦ ꯇꯧꯕꯅꯤ ꯌꯥꯗꯦ ꯇꯧꯔꯤꯁ ꯀꯥꯏ
ꯆꯍꯤ ꯅ ꯌꯥꯔꯣꯌ‌ꯦ ꯃꯥꯏ ꯊꯣꯡꯗ ꯌꯥꯔꯛꯑꯔꯣꯏꯌꯦ ꯈꯨꯏꯖꯤꯜꯂꯛꯑꯅꯤꯌ‌ꯦ
ꯀꯅꯥ ꯈꯜꯂꯤ ꯆꯠꯂꯍ‌ꯦ ꯇꯒꯠ ꯇꯒꯠ ꯇ‌ꯦꯛꯏ ꯅꯪ ꯀꯔꯤ ꯈꯪꯗꯅ
ꯇꯦꯛꯂꯛꯈꯤ ꯇꯦꯛꯈꯤꯅꯤꯅ ꯀꯔꯤ ꯅꯣꯏꯅ
ꯇ ꯇꯒ ꯇ ꯇ ꯇꯒ ꯇꯒ ꯇ ꯄꯅꯤ ꯍꯦ
ꯎꯝ
ꯃꯤꯅ ꯌꯥꯔꯤꯁꯦ ꯑꯉꯥꯡꯅ ꯑꯦꯛꯁꯦꯞ ꯇꯧꯔꯤꯁꯦ ꯅꯠꯇꯗꯤ ꯀꯩꯗꯧꯕꯒꯤ ꯃꯤꯁꯦ ꯑꯦꯛꯁꯦꯞ ꯇꯧꯗꯣꯏꯅꯣ
ꯁ ꯌꯥꯗ꯭ꯔꯦ ꯍꯗꯕꯤ ꯅꯪ ꯌꯥꯝ ꯈꯜꯂꯦ ꯌꯥꯗꯦ
ꯅꯪꯅꯅꯦ ꯑꯃꯨꯛ ꯅꯆꯦꯈꯩꯗꯨꯗ ꯑꯃꯨꯛ ꯇꯝ ꯂꯩꯔꯔꯕꯅꯤ ꯎꯝ ꯅꯪ ꯅꯃꯥꯟꯅꯕꯤꯒꯤ ꯃ
ꯀꯤꯔꯤꯁꯦ ꯅꯪꯅ ꯇꯝꯒꯗ꯭ꯔꯥꯅ ꯀꯤꯔꯤꯅꯤꯅꯦ
ꯎ ꯅꯪꯅ ꯅꯪ ꯅꯃꯥꯟꯅꯕꯤꯒꯤ ꯃꯃꯥꯟꯅꯕꯤ ꯑꯃ ꯄꯁꯨ ꯀꯌꯥ ꯇꯧ ꯂꯩꯔꯝꯗꯅꯣ
ꯑꯩꯅ ꯀꯤꯤꯁꯦ ꯅꯪꯅꯤꯅꯦ
ꯑꯦ ꯑꯩꯗꯤ ꯀꯩꯗꯧꯕꯦ ꯀꯤꯕꯤꯅꯤꯕ
ꯅꯪꯅ ꯑꯃꯨꯛ ꯇꯝꯊꯣꯛꯈꯤꯒꯗ꯭ꯔꯥ ꯍꯥꯏꯅ
ꯇꯦ
ꯇꯞꯃꯨ ꯇꯞꯅꯗ꯭ꯔꯗꯤ ꯐꯩꯅꯤ ꯀꯩꯁꯨ ꯀꯥꯏꯗꯦꯅꯦ
ꯎꯝ ꯎꯝ
ꯍꯥꯏꯖꯤꯜꯂꯛꯀꯅꯤ ꯃꯇꯝ ꯃꯇꯝꯗꯨꯗꯩ ꯑꯗꯨꯝ
ꯀꯅꯥꯅ ꯈꯥꯏꯗꯦ ꯇꯠ ꯀꯩꯅꯣ ꯃꯥꯅ
ꯑꯩꯅ ꯍꯥꯏꯕꯅꯦ
ꯑꯣ
ꯏꯁ ꯒ꯭ꯌꯥꯟ ꯒ꯭ꯌꯥꯟ ꯇꯥꯕꯩ ꯇꯥꯢꯄꯇ ꯑꯣꯛ ꯑꯣ ꯀꯥꯏ ꯒ꯭ꯌꯥꯟ ꯇꯥꯔꯕꯕ ꯅꯪ
ꯑꯩꯗꯤ ꯒꯌꯥꯟ ꯑꯩꯗꯤ ꯒꯌꯥꯟ ꯇꯥꯏꯗ
ꯀꯩ ꯍꯥꯏꯅꯅꯣ ꯑꯗꯨꯗꯤ ꯍꯥꯏꯔꯛꯣ ꯑꯦꯛꯁꯄ꯭ꯂꯦꯟ ꯇꯧꯔꯣ
ꯏꯗꯤ ꯑ ꯑꯍꯟ ꯅꯅꯒ ꯑꯇꯥꯌꯦ ꯏꯗꯤ
ꯑꯦꯛꯁꯄ꯭ꯂꯦꯟ ꯇꯧꯔꯛꯕꯗꯨꯗꯤ
ꯑꯩꯈꯣꯏꯃ ꯋꯥꯉꯥꯡꯉꯥꯏ
ꯑꯦꯛꯁꯄ꯭ꯂꯦꯟ ꯇꯧꯔꯔꯕꯕ
ꯀꯩ ꯇꯧꯗꯕ
ꯪ ꯭ꯌꯥꯟꯇ ꯍꯥꯏ ꯀꯩꯅꯪ ꯭ꯌꯥꯟꯇ ꯍꯥꯏꯁꯤ ꯀꯩ ꯄꯣꯠꯇꯅꯣ
ꯇ ꯂꯩꯉꯣ ꯍꯗꯒ ꯅꯝ ꯐꯇꯣ ꯆ ꯕꯣꯝ ꯃꯥꯜꯂꯦꯉꯣ ꯍꯩꯅꯗꯕꯅꯤ ꯏꯊꯟꯗ ꯌꯦꯡꯖꯕꯗ ꯑꯗꯨꯅꯩ ꯊꯥꯕ ꯇꯜꯂꯦꯕ
ꯑꯁ ꯃꯄꯨꯗꯁꯨ ꯊꯔꯛ ꯀꯥꯏꯅ ꯈꯠꯂꯛꯀꯅꯤ
ꯍꯣꯏꯗ ꯀꯩꯗꯧꯋꯦꯒꯦꯁꯦ ꯊꯥꯔꯛꯑꯒꯦꯁꯦ ꯕꯣꯝ ꯃꯥꯜꯂꯁꯨ
ꯅꯣꯢ ꯃꯥ ꯄꯥꯢꯔꯗꯤ ꯋꯥ ꯉꯥꯡ ꯌꯥꯒꯤꯗ꯭ꯔꯦ
ꯏ ꯑꯩꯅ ꯁꯤꯖꯤꯟꯅꯒꯦꯅ ꯂꯧꯔꯤꯅꯤꯅꯦ
ꯑꯩꯅ ꯍꯥꯏꯗꯤ ꯅꯪ ꯋꯥ ꯉꯥꯡ ꯌꯥꯒꯦ ꯅꯪ ꯀꯟꯅ
ꯑꯦ ꯉꯥꯡꯢꯁꯤꯗꯤ
ꯀꯅꯥ ꯈꯪꯅꯤ ꯇꯨꯝ ꯀꯥꯏ ꯀ
ꯀꯥꯢꯗꯦꯍꯦ
ꯑꯩ ꯑꯃꯈꯛ ꯍꯥꯏꯗꯦ ꯑꯅꯤ ꯑꯍꯨꯝ ꯍꯥꯏꯕꯅꯦ
ꯀꯩꯅꯣ ꯅꯤꯍꯣꯝꯗꯤ
ꯑꯦ ꯁꯤ ꯁꯤꯈꯛꯅ ꯈꯪꯒꯗꯕ ꯅꯠꯇꯦꯅꯦ ꯑꯅꯤ ꯑꯍꯨꯝ
ꯑꯅꯤ ꯑꯍꯨꯝ ꯁꯤꯅꯅꯦ ꯂꯦꯇꯦꯁ ꯁꯤꯅ ꯂꯦꯇꯦꯁ
ꯍꯧꯖꯤꯛꯀꯤꯗꯨꯅ
ꯌꯦꯁ
ꯑꯩ ꯐꯣꯟꯁꯤꯗꯤ ꯑꯩ ꯁꯛꯀꯤ ꯑꯩ ꯁꯛꯇꯤ ꯂꯥꯏꯗꯅ ꯃꯤꯁꯛ ꯌꯥꯎꯗ꯭ꯔꯤ ꯗꯨꯅꯤ ꯒꯦꯂꯔꯤ ꯃꯤꯌꯥꯡ ꯀꯥꯕꯤꯗꯣ ꯑꯗꯨꯅꯤ ꯕꯨꯕꯨꯡ ꯀꯥꯏꯕꯤ ꯁꯠ ꯁꯦꯒꯥꯏꯕꯤ ꯌꯥꯅꯨꯡ ꯀꯨꯠ ꯇꯥꯕꯤ ꯁ꯭ꯋꯤꯡ ꯀꯨꯛꯇꯅꯤꯀꯣ
ꯎꯝ ꯈꯪꯗ꯭ꯔꯦꯗ
ꯀꯩ ꯅꯪꯅ ꯋꯥꯉꯥꯡꯉ ꯅꯪ ꯆꯨ ꯆꯨꯞ ꯂꯩꯁꯦ ꯀꯩꯅꯣ
ꯑꯁ ꯑꯩ ꯀꯃꯥꯏꯅ ꯇꯧꯗꯣꯏꯅꯣ ꯁꯤꯕꯨ ꯑꯩꯕꯨ ꯇꯔꯪ ꯃꯔꯪ ꯆꯠꯂꯤꯃꯤ
ꯅꯪ ꯌꯥꯗ꯭ꯔꯦ ꯅꯪ ꯃꯊꯨꯝ ꯃꯔꯥꯡ ꯍꯧꯔꯦ ꯅꯁꯥꯗꯣ
ꯑꯈꯣꯢ ꯃꯥꯅ ꯃꯔꯣꯟꯃ ꯅꯈꯣꯛꯄꯅꯤ ꯑꯃꯔꯥ ꯋꯥ ꯃꯌꯥꯡꯗꯤ ꯀꯪꯉꯦ ꯀꯩꯒꯤꯅꯣ ꯍꯥꯏꯗꯤ ꯃꯥꯗꯣ ꯐꯨꯠꯕꯣꯜ ꯁꯥꯟꯅꯕꯒꯤ
ꯍꯥꯏꯔꯒꯦ
ꯍꯥꯥ
ꯍꯥꯏꯅ ꯀꯦ
ꯍꯣꯏ ꯑꯩꯉꯣꯟꯗ ꯍꯥꯏꯁꯨ ꯈꯪꯗꯦ ꯑꯩꯉꯣꯟꯗꯩꯕꯨꯗꯤ ꯋꯥꯡꯉꯦ ꯑꯩꯅ ꯁꯨꯃꯥꯏꯅ ꯈꯤꯇꯪ ꯌꯦꯡꯈꯠꯂꯦ ꯃꯉꯣꯟꯗ
ꯎꯝ
ꯌꯦꯡꯈꯠꯄꯕꯁꯤ ꯑꯇꯩ ꯃꯇꯝꯗꯗꯤ ꯌꯦꯡꯈꯠꯇꯦꯗ ꯏꯁꯩ ꯅꯨꯃꯤꯠꯇꯣ
ꯎꯝꯝ
ꯍꯥꯏ ꯏꯁꯩ ꯅꯨꯃꯤꯠꯇꯗ ꯈꯤꯇꯪ ꯑꯦ ꯍꯥꯏ ꯍ ꯌꯦꯡ ꯠꯄ ꯍꯥꯏꯗꯤ
ꯁꯤ ꯁꯤ ꯁꯤ ꯇ ꯃꯁꯤ ꯌꯥꯝꯅ ꯎꯔꯤꯁꯦ ꯃꯁꯤꯁꯦ ꯑꯁ ꯋꯥꯈꯠ ꯌꯥꯔꯣꯏꯕꯗꯤ ꯌꯥꯗ꯭ꯔꯦ
ꯃꯤꯠꯇꯒ ꯎꯔꯛꯑꯦꯗꯤ ꯍꯥꯏꯗꯤ ꯃꯑꯣꯡꯗꯣ ꯈꯨꯂꯦꯞꯇꯣ
ꯑꯗꯣ ꯃꯨꯗꯣ ꯑꯅꯤ ꯑꯍꯨꯝ ꯁꯨꯈ꯭ꯔꯕ ꯕꯥ ꯃꯄꯨꯁꯨ ꯑꯅꯤ ꯑꯍꯨꯝ ꯊꯤ ꯌꯥ ꯅꯪ ꯋꯥ ꯁꯨꯉꯥꯡ ꯏꯁꯩ ꯁꯨꯝ ꯁꯛ ꯌꯥꯗ꯭ꯔꯦ ꯃꯤ ꯅꯪꯕꯨ ꯑꯁ
ꯀꯥꯏꯗꯩ ꯏꯁꯩꯩꯅꯣ ꯏꯁꯩꯒ ꯍꯩꯇꯦꯅꯦ ꯈꯣꯢ
ꯁꯛꯀꯗꯝꯅꯦ
ꯅꯪ ꯁꯛꯎ ꯀꯩꯅꯣ ꯅꯪ
ꯑꯩꯅ ꯁꯛ ꯑꯩꯅ ꯁꯛꯑꯒ ꯅꯉꯣꯟꯗ ꯆꯠꯀꯗ꯭ꯔ ꯁꯤꯅꯤ
ꯅꯠꯇꯦ ꯌꯥꯔꯣꯢꯗꯨꯏꯅꯤ
ꯗꯨꯅꯦ ꯗꯨꯅꯦ ꯑꯩꯅ ꯍꯥꯢꯔꯤꯁꯦ
ꯐꯔꯦ ꯊꯝꯃꯒꯦ
ꯍꯣꯏ ꯊꯝꯃꯣ ꯊꯝꯃꯣ ꯊꯝꯃꯣ ꯅꯪ ꯋꯥꯔꯝꯃꯅꯤ
ꯃꯔꯔ ꯈꯥꯡꯒꯦꯁꯤ ꯎꯝꯝ
ꯎꯝ